ꯄꯤꯖꯌꯥ ꯀ ꯀꯔꯤ ꯇꯧꯔꯤꯅꯣ ꯁꯛꯈꯖꯕꯤ
ꯐꯝꯃꯤꯌꯦ
ꯐꯔꯦꯅꯦ ꯐꯝꯒ ꯂꯩꯔꯗꯤ
ꯐꯕꯅꯦ ꯅꯪꯁꯨ ꯐꯝꯃꯒ ꯂꯩꯇꯕ꯭ꯔꯥꯅꯦ
ꯑꯩꯈꯣꯏꯗꯤ ꯐꯝꯗꯦ ꯇꯨꯝꯔꯒ ꯂꯩꯑꯦ
ꯄ ꯊꯕꯛ ꯇꯧ ꯃꯥꯂꯤꯗ
ꯅꯣꯡꯒ ꯃꯝꯂꯅꯦ ꯃꯝꯁꯤꯜꯂꯛꯄꯅꯦ ꯏꯪꯒ ꯏꯪꯕꯅꯦ
ꯑꯦ ꯅꯣꯡ ꯆꯨꯕ꯭ꯔꯥ ꯍꯥꯏꯁꯦ
ꯅꯣꯡ ꯆꯨ ꯅꯤꯡꯉꯥꯏ ꯇꯧꯋꯦ ꯃꯝꯃꯦ
ꯎꯝ ꯑꯩꯈꯣꯏꯁꯨ ꯅꯣꯡꯗꯣ ꯊꯤꯗꯤ ꯊꯤꯂꯤꯗꯤ ꯆꯨꯕꯅ ꯌꯥꯝ ꯀꯟꯅꯗꯤ ꯆꯨꯔꯦ
ꯑꯩꯁꯦ ꯁꯥ ꯆꯔꯤ ꯆꯤꯡꯈ꯭ꯔꯔꯕꯒꯤꯅꯦ ꯒ꯭ꯔꯨꯞꯇ ꯍꯥ
ꯉꯔꯥꯡꯁꯨ ꯅꯣꯡ ꯆꯨꯕ꯭ꯔꯣ
ꯈꯔ ꯈꯔ ꯈꯔ ꯆꯨꯏ
ꯑꯁ ꯂꯝ ꯀꯣꯏꯕ ꯆꯅꯤꯡꯉꯦ
ꯑꯁꯥꯝꯁ ꯅꯪꯁꯨ ꯐꯤ ꯁꯥꯕꯤꯌꯣ ꯑꯩꯒꯤ ꯑꯃ ꯀꯣꯏꯅꯤꯡꯉꯦ ꯎꯄꯜ ꯂꯩꯇꯦ
ꯖꯄꯥꯟꯗꯒꯁꯨ ꯆꯠꯂꯒ ꯀꯣꯏꯅꯤꯡꯉ
ꯎꯄꯥꯔ ꯏꯠꯇ
ꯏꯁꯤꯗꯤ ꯖꯄꯥꯟꯒ ꯇ꯭ꯔꯤꯞ ꯄꯨꯕꯤꯒꯦ ꯍꯥꯏꯕ ꯃꯤꯒ ꯂꯩꯔꯗꯤꯀꯣ ꯌꯥꯝ ꯍꯔꯥꯎꯗꯣꯏꯅꯦ
ꯌꯥ
ꯇꯥꯕ꯭ꯔꯥ ꯑꯩꯅ ꯍꯥꯏꯕꯗꯣ
ꯇꯥꯏꯌꯦ ꯃꯊꯟꯇ ꯃꯨꯠꯅꯤꯡꯉꯥꯏꯔꯣ ꯅꯠꯇ꯭ꯔꯒ ꯑꯩꯈꯣꯏꯅ ꯃꯨꯟꯊꯠꯔꯕꯗ ꯖꯦꯔꯣꯒꯨꯝꯕ ꯐꯪꯉꯦꯅ ꯉꯁꯥꯏꯗꯨ ꯍꯜꯂꯣ ꯇꯥꯕ꯭ꯔꯣ
ꯎꯝ ꯇꯥꯏ
ꯇꯥꯕ꯭ꯔꯣ ꯇꯥꯕ꯭ꯔꯣ ꯅꯦꯋꯥꯛ ꯈꯨꯊꯤꯗꯨꯒꯁꯨ ꯅꯕꯗꯤ ꯂꯩꯥ ꯇꯣꯔꯤꯍꯦ ꯌꯥꯝ ꯊꯤꯍꯦ
ꯅꯦꯋꯥꯛꯔꯣ
ꯑꯥ
ꯌꯥꯗꯕꯅꯦ ꯐꯠꯇꯦ ꯅꯣꯡꯁꯨ ꯃꯪꯕꯒꯤꯅꯤꯅꯦ
ꯑꯣ ꯅꯕ ꯅꯣꯡ ꯃꯝꯕ ꯅꯣꯡ ꯇꯥꯔꯗꯤ ꯅꯦꯌꯥꯛ ꯌꯥꯗꯤꯅꯤ
ꯌꯥꯗꯦ
ꯅꯁꯥꯁꯨ ꯑꯁ ꯅꯪꯣꯟꯁꯨ ꯇꯥꯛꯑꯦ ꯅꯣꯡꯁꯨ ꯃꯝꯃꯦ ꯃꯥꯏꯁꯨ ꯂꯥꯛ ꯇꯦ ꯅꯦꯋꯥꯛ ꯌꯥꯝ ꯊꯤꯌꯦ ꯍꯥꯏꯅ
ꯎꯝ
ꯅꯨꯉꯥꯢꯇꯤꯍꯦ
ꯅꯡꯗꯤ ꯌꯥꯝ ꯈꯪꯉꯝꯃꯦꯀꯣ
ꯃꯥꯅ ꯍꯥꯏꯕꯩ ꯈꯪꯕꯅꯤ ꯀꯩꯅꯣ
ꯎꯝ ꯃꯤꯗꯤ ꯂꯩꯖꯕ ꯀꯥꯢꯁꯤ ꯌꯥꯗꯦꯀꯣ
ꯂꯩꯇꯤꯌꯦ ꯑꯗꯨꯕꯨ
ꯌꯥꯗꯦꯀꯣ ꯌꯥꯗꯦꯀꯣ
ꯎꯝ ꯍꯥꯌꯨ ꯄꯨꯡꯍꯥꯢ ꯍꯥꯏꯖꯤꯜꯂꯨ
ꯎꯝ ꯍꯥꯏꯖꯤꯟꯗꯦ ꯑꯁꯦꯡꯕ ꯅꯠꯇ꯭ꯔꯣ
ꯉꯔꯥꯡ ꯁꯦꯕꯔ ꯌꯥꯅꯗꯦꯅ ꯑꯁ ꯒ꯭ꯔꯨꯞꯇꯒꯤ ꯑꯦꯁ ꯂꯥꯡꯕꯁꯤꯗꯤ ꯑꯩ ꯄꯥꯎ ꯑꯃ ꯇꯥꯢꯕꯤꯒꯦ ꯇꯧꯕꯅꯤꯅꯦ
ꯀꯩ ꯄꯥꯎꯅꯣ ꯅꯨꯡꯉꯥꯏꯕ ꯄꯥꯎꯔꯣ
ꯅꯨꯡꯉꯥꯏꯕ ꯄꯥꯎ ꯅꯇꯤꯍꯦ
ꯕꯦꯠ ꯅꯤꯌꯨꯁꯔꯣ
ꯑꯥ ꯑꯩꯒꯤ ꯑꯩꯒꯤ ꯑꯩꯒꯤ ꯁꯄꯣ ꯑꯩꯒꯤ ꯈꯨꯟ ꯖꯦ ꯑꯃ ꯈꯪꯗꯕ ꯑꯩꯒꯤ ꯁꯛ ꯈꯪꯗꯕ ꯃꯗꯣ ꯑꯗꯨꯒ ꯑꯁ ꯈꯥꯏ ꯑꯩꯈꯣꯏ ꯁꯤꯗꯤ
ꯑꯦꯍꯦ ꯅꯪꯅ ꯑꯃꯨꯛ ꯍꯟꯕꯤꯔꯤꯔꯣ
ꯕꯤꯗꯤ ꯍꯦꯛ ꯃꯥꯅ ꯑꯩꯕꯨꯗꯤ ꯁꯛꯈꯪꯗꯤꯌꯦ ꯍꯅꯨꯕꯤꯒꯤ ꯅꯨꯄꯥꯗꯨꯕꯨ
ꯁꯦꯡꯕ꯭ꯔꯅꯦ
ꯑꯥ ꯒ꯭ꯔꯨꯞꯇ ꯀꯩꯅꯣ ꯃꯥꯁꯨ ꯑꯦꯗ ꯇꯧꯔꯒ ꯀꯣꯜ ꯇꯧꯕꯗꯣ ꯋꯥꯔꯤ ꯁꯅꯥꯕꯗꯨ ꯗꯨꯒꯤꯅꯤꯗ
ꯎꯝ
ꯃꯁꯛ ꯍꯟꯗꯛꯇꯤ ꯐꯖꯔꯝꯃꯤꯍꯦ ꯉꯔꯥꯡ ꯑꯁ ꯈꯥꯏꯕꯁꯤꯗꯤ ꯅꯨꯡꯉꯥꯏꯌꯦ ꯇꯨꯝꯕꯁꯨ ꯌꯥꯗꯦ ꯑꯗ ꯒ꯭ꯔꯨꯞꯁꯤꯡꯁꯤ ꯕꯤꯗꯣ ꯀꯣꯟ ꯉꯥꯛꯇ
ꯀꯅꯥ ꯃꯁꯛꯅꯣ ꯃꯤꯁ ꯇꯧꯃꯟꯕꯒꯤ ꯇꯨꯝꯕ ꯌꯥꯗ꯭ꯔꯤꯔꯣ
ꯃꯤꯁ ꯅꯠꯇꯦ ꯇꯨꯝꯐꯝ ꯆꯥꯐꯝ ꯁꯨꯡꯌꯥ ꯌꯥꯗꯕꯅꯤ ꯉꯔꯥꯡ ꯇꯨꯝꯕ ꯌꯥꯗꯕꯅꯦ ꯏꯅꯥꯎꯅꯨꯄꯥ ꯄꯨꯅꯥꯏ ꯍꯥꯏꯌꯦ ꯑꯃꯨꯛ ꯃꯨꯡ ꯑꯃ ꯊꯤ ꯐꯆꯜꯂꯣ ꯍꯥꯏꯅ ꯍꯥꯏꯕꯤꯈ꯭ꯔꯦ ꯑꯗꯨꯗꯤ꯫ ꯄꯝꯃꯣ ꯌꯥꯗꯦ꯫ ꯀꯣꯗ ꯑꯊꯥꯎꯒ ꯊꯨꯝꯒ
ꯀꯩꯀꯩ ꯅꯪꯅ ꯄꯤꯖꯕꯒꯤꯅꯣ꯫
ꯕꯣꯔꯗꯤꯡ ꯊꯣꯔꯛꯄꯗꯒꯤꯗꯤ ꯑꯎ ꯑꯎꯕꯥꯎ ꯆꯥꯔꯤꯅ ꯖꯤꯜꯗ ꯌꯊꯣꯔꯛꯄꯅꯤꯅ ꯄꯨꯡꯎ ꯎꯕ ꯆꯥꯅꯤꯡꯕꯗꯨꯅꯤꯅꯦ꯫
ꯕꯣꯔꯗꯤꯡꯁꯦ ꯁꯤ ꯑꯣꯜꯂꯒ ꯍꯥꯏꯁꯤꯕꯣ
ꯑꯁ ꯌꯥꯝ ꯂꯥꯏꯕꯅꯤꯍꯦ꯫
ꯗꯣꯛꯇꯔ ꯅꯨꯄꯥꯁꯨ ꯉꯔꯥꯡ ꯀꯣꯜ ꯇꯧꯔꯒ ꯂꯨꯗꯨꯁꯦ ꯍꯥꯏꯟꯑꯦ꯫
ꯇꯥꯕ꯭ꯔꯣ꯫
ꯇꯥꯏꯌꯦ ꯇꯥꯗꯕ꯭ꯔꯣꯅ ꯍꯥꯏꯕꯗꯣ
ꯇꯥꯏ ꯇ
ꯗꯣꯛꯇꯔ ꯅꯨꯄꯥꯗꯣ ꯉꯔꯥꯡ ꯀꯣꯜ ꯇꯧꯔꯛꯑꯦ ꯑꯗꯨꯒ ꯂꯨꯗꯨꯁꯤꯅꯥꯁꯦ ꯍꯥꯏꯌꯦ꯫
ꯎꯝ ꯅꯕꯨ ꯅꯪ ꯍꯥꯏꯕ ꯌꯥꯗ꯭ꯔꯣ꯫
ꯑꯩꯅ ꯒꯦꯝ ꯑꯃ ꯑꯅꯤ ꯁꯟꯅꯁꯦ ꯍꯥꯏꯕ ꯍꯣꯏ ꯍꯥꯏ
ꯁꯤꯟꯅꯩꯌꯦ ꯉꯝꯕꯤꯕ ꯅꯍꯥꯟꯁꯨ ꯁꯅꯕꯅꯦꯕꯀꯣ ꯃꯥꯅ ꯇꯣꯝ ꯉꯝꯕ ꯒꯦꯝ ꯃꯔꯤꯔ ꯃꯉꯥꯔ ꯁꯅꯕꯅꯦ ꯃꯥꯅ ꯑꯗꯨꯝ ꯉꯝꯕ ꯑꯩ ꯑꯗꯨꯝ ꯄꯣꯕ
ꯑꯦ ꯑꯩ ꯆꯥꯛꯏꯁꯤ ꯌꯥꯎꯔꯒꯦ ꯑꯗꯨ ꯅꯨꯃꯤꯠ ꯑꯦ ꯆꯪ ꯍꯥꯏꯔꯛꯑꯣ ꯑꯩ ꯑꯩꯁꯨ ꯌꯥꯎꯒꯦ ꯑꯗꯨ ꯑꯣꯟꯂꯥꯏꯟꯒꯤꯗꯣ
ꯎꯝ ꯃꯤꯅ ꯗꯥꯎꯟꯂꯣꯗ ꯇꯧꯑꯣ ꯍꯥꯏ ꯅꯪ ꯁꯨꯛꯇꯧ ꯇꯧꯗꯦ ꯁꯟꯅꯅꯤꯡꯗꯦ꯫ ꯁꯥꯅꯥꯅꯤꯡꯗꯦ ꯑꯗꯨꯝ ꯍꯥꯏꯔ ꯂꯩꯔꯒ ꯅꯪ ꯍꯥꯏꯗꯕ꯭ꯔꯥꯅꯦ꯫
ꯍꯜꯂꯣ ꯇꯥꯕ꯭ꯔꯣ ꯇꯥꯕ꯭ꯔꯣ
ꯑꯣ ꯄꯨꯨꯡꯉ ꯌꯥ ꯌꯥ
ꯑꯁꯅꯦꯋꯥꯀ ꯅꯨꯡꯉꯥꯏꯇꯦꯗ ꯅꯦꯠꯋꯛ ꯅꯨꯡꯉꯥꯏꯇꯌꯦ꯫ ꯇꯥꯕ꯭ꯔꯣ ꯇꯕ꯭ꯔꯣ ꯇꯥꯔꯣ ꯍꯜꯂꯣ ꯇꯥꯕ꯭ꯔꯣ꯫ ꯃꯤꯁ ꯅꯈꯣꯟ ꯇꯥꯗ꯭ꯔ꯭ꯔꯦ꯫ ꯀꯅꯥ ꯀꯅꯥ ꯂꯩꯒꯦ ꯃꯤꯁ꯫ ꯃꯤꯅ ꯉꯥꯡꯉꯨꯁꯦ ꯇꯥꯗ ꯂꯣꯏꯟ ꯂꯩꯈ꯭ꯔꯦ ꯑꯗꯨꯕꯨꯣ꯫ ꯇꯥꯕ꯭ꯔꯣ ꯍꯜꯂꯣ ꯇꯥꯕ꯭ꯔꯥ ꯍꯥꯏꯔꯒ